ꯐ꯭ꯔꯨꯠ ꯇꯥꯕꯤꯔꯕ꯭ꯔꯣ
ꯎꯝ ꯇꯥꯖꯩ ꯕ꯭ꯔꯣ ꯃꯈꯥ ꯇꯥꯕꯤꯌꯣ ꯑꯥ ꯃꯤꯌꯦꯡꯕ ꯂꯥꯛꯏꯁꯤꯕꯨ
ꯑꯥ ꯀꯩꯅꯣꯅꯦ ꯃꯔꯨꯞ ꯑꯩꯁꯦ ꯉꯁꯥꯏ ꯑꯌꯨꯛꯇꯗꯤ ꯃꯔꯨꯞꯀ ꯋꯥꯔꯤ ꯁꯥꯟꯅꯖꯔꯝꯃꯕꯅꯦ ꯑꯗꯣ ꯊꯦꯡꯖꯤꯜꯂꯛꯄꯁꯤꯗ ꯃꯔꯨꯞꯇ ꯑꯩꯁꯤ ꯀꯩꯅꯣꯝꯇꯪ ꯍꯧꯗꯣꯛꯀꯦꯅ ꯍꯥꯏꯗꯤ ꯅꯤꯡꯁꯛ ꯈꯪꯅꯤꯡ ꯅꯤꯡꯁꯤꯡꯉꯛꯄ ꯍꯥꯏꯇꯥꯔꯦ ꯃꯔꯨꯞꯄꯨ ꯍꯧꯖꯤꯛꯄꯨ ꯆꯥꯥꯛ ꯏꯁꯤꯡ ꯎꯅꯕꯤꯔꯕ꯭ꯔꯥ ꯑꯥ ꯀꯃꯥꯏ ꯀꯃꯥꯏꯟ ꯇꯧꯔꯤ ꯂꯥꯏ ꯌꯦꯛꯄꯤꯔꯤꯕ꯭ꯔꯥ
ꯎꯝ ꯎꯝ ꯍ ꯑꯣ ꯑꯥ ꯍꯪꯉꯛꯏꯕ ꯋꯥꯐꯝꯁꯦ ꯍꯪꯗꯕꯗꯤ ꯏꯌꯥ ꯌꯥꯗꯕ ꯑꯗꯨꯒꯨꯝꯕ ꯋꯥꯐꯝ ꯑꯃ ꯑꯣꯏꯕ ꯇꯥꯔꯒꯁꯨ ꯈꯤꯇꯪ ꯏꯁꯥꯗ ꯍꯩꯅꯗꯕꯃ ꯄꯣꯛꯄ ꯍꯥꯏ ꯇꯥꯔꯦ ꯄꯨꯨꯡꯁꯤꯡꯁꯤꯅꯔ ꯀꯩꯅꯣꯗꯤ ꯈꯪꯗꯦ ꯑꯗꯨꯕꯨ ꯍꯪꯗꯕ ꯌꯥꯗꯕ ꯋꯥꯍꯪꯅꯤ ꯑꯩꯒꯤꯗꯤ ꯄꯈꯣꯡ ꯄꯤꯖꯔꯛꯀꯦ ꯉꯁꯤ ꯍꯪꯗ꯭ꯔꯒꯗꯤ ꯈꯣꯏ ꯋꯔꯤꯁꯤ ꯃꯄꯨꯡ ꯐꯥꯔꯣꯏꯗ꯭ꯔꯤꯝꯅꯦ ꯍꯥꯏꯖꯔꯤꯕ ꯈꯣꯏ ꯇꯥꯕꯤꯔꯤꯕ ꯚꯥꯞꯅ ꯁꯤꯡꯕꯤꯔꯤꯕ ꯑꯩꯅ ꯍꯥꯏꯗꯤ ꯄꯨꯊꯣꯛꯄꯤꯔꯤꯕ ꯃꯌꯥꯝꯅꯁꯨ ꯉꯥꯛꯄꯤꯔꯅꯤ ꯑꯥ ꯆꯥꯖꯔꯦ ꯏꯟꯖꯥꯡꯁꯦ ꯉꯁꯤꯒꯤ ꯁꯨꯝ ꯍꯥꯏꯔꯛꯄꯅꯦ ꯑꯗꯣ ꯇꯣꯞ ꯇꯣꯞꯄ ꯑꯃ ꯍꯥꯏꯖꯔꯛꯀꯦ ꯉꯁꯤ ꯆꯥꯖꯕ ꯉꯁꯤꯁꯦ ꯈꯣꯏꯒꯤ ꯌꯦꯔꯨꯝ ꯑꯃ ꯍꯧꯔꯒ ꯑꯗꯨꯝ ꯂꯣꯏꯁꯟꯒꯦ ꯃꯔꯨ ꯑꯣꯏꯕꯗꯤ ꯀꯔꯤ ꯀꯔꯤ ꯍꯤꯟꯖꯥꯡ ꯗꯤ ꯆꯥꯕꯤꯒꯦ
ꯑꯥ ꯀꯩꯅꯣꯅꯤ ꯃꯔꯨꯞ ꯎꯝ ꯆꯥꯕ ꯊꯛꯄ ꯏꯟꯖꯥꯡ ꯀꯩꯈꯩꯁꯤꯁꯨ ꯌꯥꯔꯦ ꯐꯔꯦ ꯁꯤꯒꯤ ꯃꯇꯥꯡꯁꯤꯗ ꯄꯨꯡ ꯊꯦꯡꯖꯜꯂꯛꯑꯝꯅꯤꯅ ꯑꯩ ꯄꯟꯖꯔꯔꯣꯏꯒꯦ ꯑꯗꯨꯝ ꯑꯍꯥꯎꯕꯁ ꯆꯥꯕꯤꯔꯝꯃꯣꯏꯅ ꯈꯪꯉꯤ ꯃꯔꯨꯞꯀꯤꯗꯤ ꯌꯦꯟ ꯑꯃ ꯌꯥꯎꯗ꯭ꯔꯒꯗꯤ ꯆꯥꯛ ꯆꯪꯗꯕ ꯃꯤꯁꯛꯅꯤ
ꯎꯝ
ꯑꯣ ꯑꯥ ꯃꯔꯨꯞꯀꯤ ꯑꯩꯅ ꯅꯍꯥꯃꯨꯛ ꯂꯥꯛꯆꯔꯝꯕꯗ ꯃꯔꯨꯞ ꯍꯣꯏꯒꯤ ꯌꯨꯝꯗ ꯂꯩꯍꯧꯔꯤꯕ ꯈꯤꯜꯍꯧꯔꯤꯕ ꯀꯣꯟꯇꯦꯛꯁꯤꯡꯗꯣ ꯀꯣꯟꯁꯤꯡ ꯐꯤ ꯁꯥꯕꯒꯤ ꯃꯦꯁꯤꯡꯒꯤ ꯀꯣꯟ ꯑꯗꯒꯤ ꯑꯇꯣꯞꯄ ꯀꯣꯟꯁꯨ ꯁꯨꯝ ꯎꯖꯕ ꯍꯥꯏꯇꯥꯔꯦ ꯃꯔꯨꯞ ꯑꯗꯣ ꯐꯤꯁꯥ ꯂꯣꯟꯁꯥꯁꯤꯕꯨ ꯑꯥ ꯅꯨꯄꯥ ꯑꯃ ꯑꯣꯏꯅ ꯎꯝꯅꯀꯥꯏ ꯀꯩ ꯀꯗꯥꯏ ꯐꯥꯎꯕ ꯍꯩꯔꯒꯦ
ꯑ ꯃꯣ ꯁꯨꯝꯗꯧꯕꯅꯤ ꯅꯨꯄꯥ ꯑꯃ ꯑꯣꯏꯅ ꯍꯩꯕ ꯌꯥꯕ ꯆꯥꯡꯗꯤ ꯍꯩꯔꯦ ꯈꯨꯗꯩ ꯆꯥꯕꯃꯛ ꯍꯩ ꯇꯔ꯭ ꯒꯁꯨ ꯐꯥꯅꯦꯛ ꯆꯕ ꯑꯗꯨꯒꯨꯝꯕ ꯈꯔꯗꯤ ꯑꯗꯨꯝ ꯍꯩꯖꯔꯦ ꯃꯄꯥꯟ ꯍꯛꯄ ꯃꯔꯝ ꯇꯥꯕꯤꯕ ꯑꯩꯅ ꯉꯥꯡꯉꯤꯁꯦ ꯀꯃꯥꯏꯟ ꯇꯧꯏ
ꯑꯥ ꯃꯔꯨꯞ ꯇꯥꯕꯤꯕ ꯑꯥ ꯃꯔꯨꯞ ꯇꯥꯕꯤꯕ꯭ꯔꯣ
ꯑꯥ ꯃꯔꯨꯞ ꯈꯔ ꯈꯣꯟꯖꯦꯜ ꯈꯔ ꯀꯟꯅ ꯉꯥꯡꯕꯤꯔꯣ ꯃꯔꯨꯞ ꯏꯟꯅꯔꯁꯤ ꯌꯥꯎꯗꯕ꯭ꯔꯥ
ꯌꯥꯎꯋꯦ ꯃꯔꯨꯞ ꯃꯔꯨꯞꯀꯤ ꯑꯥ ꯅꯦꯠꯋꯥꯛꯅꯔ ꯑꯩꯒꯤꯅꯔ ꯀꯩꯅꯣꯝꯃ ꯇꯠꯂꯨꯕ ꯃꯥꯜꯂꯦ ꯑꯥ ꯃꯈꯥ ꯇꯕꯤꯔꯛꯀꯦ ꯅꯨꯄꯥ ꯑꯃ ꯑꯣꯏꯕꯒꯤ ꯍꯩꯐꯝ ꯊꯣꯛꯄ ꯀꯥ ꯍꯦꯟꯅ ꯍꯩꯔꯨꯗ꯭ꯔꯒꯁꯨ ꯑꯩꯈꯣꯏꯅ ꯅꯨꯄꯥ ꯑꯃ ꯑꯣꯏꯕꯒꯤ ꯍꯩꯚꯝ ꯊꯣꯛꯄ ꯃꯆꯥ ꯃꯆꯥꯗꯤ ꯍꯩꯖꯔꯦ ꯍꯥꯏꯗꯤ ꯏꯃꯨꯡ ꯑꯃ ꯄꯨꯕꯗꯤ ꯉꯝꯖꯔꯅꯤ ꯍꯥꯏꯖꯕ ꯇꯥꯔꯦꯅꯦꯀꯣ ꯄꯩꯁꯥ ꯃꯁꯆꯥꯇ ꯇꯧꯔꯒ ꯁꯝꯅ ꯍꯥꯏꯖꯔꯕꯗ ꯅꯨꯄꯥ ꯑꯃ ꯑꯣꯏꯕꯒꯤ ꯃꯁꯤꯡ ꯑꯩꯈꯣꯏꯒꯤ ꯑꯥ ꯐꯥꯅꯦꯛ ꯁꯥꯕ ꯐꯥꯅꯦꯛ ꯂꯣꯟꯕ ꯑꯁꯤꯅꯆꯤꯡꯕ ꯐꯥꯅꯦꯛ ꯃꯄꯥꯟ ꯍꯛꯄ ꯑꯁꯤꯅꯆꯤꯡꯕ ꯀꯌꯥ ꯑꯃ ꯍꯩꯖꯔꯦ ꯁꯨꯃꯥꯏꯅ ꯇꯝꯖꯒꯦ ꯃꯔꯨꯞ ꯃꯔꯨꯞꯀꯤ ꯀꯔꯤ ꯀꯔꯤ ꯍꯣꯠꯅꯕꯤꯔꯤ ꯀꯔꯤ ꯀꯔꯤ ꯅꯨꯄꯥ ꯑꯃ ꯑꯣꯏꯕꯒꯤ ꯍꯤꯡꯕꯗ ꯑꯩꯈꯣꯏꯒꯤ ꯅꯨꯄꯤ ꯑꯃꯅ ꯏꯟꯊꯣꯛꯄꯤꯗꯅꯕ ꯑꯗꯨꯒꯨꯝꯂꯕ ꯀꯨꯝꯍꯩ ꯀꯌꯥ ꯑꯃ ꯍꯩꯖꯤꯜꯂꯝꯃꯒꯅꯦꯅ ꯈꯟꯖꯩ ꯀꯨꯝꯍꯩꯕꯤꯔꯕ꯭ꯔꯥ ꯂꯥꯏꯔꯤꯛ
ꯑꯥ ꯃꯔꯨꯞ ꯀꯩꯅꯣꯅꯤ ꯃꯔꯨꯞꯅ ꯍꯣꯏ ꯈꯨꯗꯩ ꯁꯥꯕ ꯍꯩꯇ꯭ꯔꯒꯁꯨ ꯐꯥꯅꯦꯛ ꯁꯥꯕ ꯍꯩꯔꯦ ꯍꯥꯏꯕꯁꯤ ꯇꯥꯕꯗ ꯀꯩꯁꯨꯨꯡ ꯉꯛꯅꯤꯡꯉꯥꯏ ꯑꯣꯏꯗꯦ ꯑꯗꯨ ꯅꯨꯄꯥ ꯑꯃ ꯑꯣꯏꯅꯀꯣ ꯃꯔꯨꯞ
ꯑꯩꯗꯤ ꯍꯥꯏꯖꯤꯟꯒꯗꯝꯅꯤ ꯑꯗꯨꯒ ꯑꯃꯨꯛ ꯑꯩꯁꯨ ꯅꯨꯄꯥ ꯑꯃ ꯑꯣꯏꯅ ꯑꯩ ꯑꯈꯣꯏ ꯀꯩꯅꯣ ꯇꯧꯖꯩ ꯆꯥꯛ ꯊꯣꯡꯕ ꯋꯥꯏ ꯇꯩꯕ ꯐꯤ ꯁꯨꯕ ꯀꯣꯜ ꯂꯤꯛ ꯐꯦꯡꯕ ꯑꯗꯒꯤ ꯋꯥꯏ ꯇꯥꯁꯟ ꯈꯣꯝꯖꯟꯕ ꯁꯤꯃꯗꯤ ꯐꯖꯅ ꯍꯩꯖꯔꯦ ꯑꯥ ꯍꯩꯇꯕ ꯍꯥꯏꯕꯨ ꯃꯔꯨꯞ ꯀꯩꯅꯣꯅꯤ ꯂꯩꯁꯜꯂꯁꯤꯗ ꯃꯔꯨꯞ ꯍꯥꯏꯗꯤ ꯃꯧ ꯅꯍꯥ ꯑꯃꯗꯒꯤ ꯍꯦꯟꯅ ꯍꯩ ꯍꯦꯜ ꯍꯦꯜꯂꯦ ꯍꯥꯏꯖ ꯇꯥꯔꯦ ꯑꯩꯈꯣꯏꯒꯤ ꯊꯕꯛ ꯇꯧꯖꯔꯤꯁꯦ ꯍꯧꯖꯤꯛꯄꯨꯗꯤ ꯑꯩꯒꯤ ꯊꯕꯛ ꯆꯤꯟꯃꯟꯗꯅ ꯈꯔꯗꯤ ꯂꯦꯞꯆꯔꯦ ꯃꯔꯛ ꯑꯃꯗꯤ ꯃꯔꯨꯞ ꯑꯩꯁꯤ ꯀꯩꯅꯣꯅꯤ ꯑꯥ ꯅꯨꯄꯥ ꯑꯃ ꯑꯣꯏꯕꯒꯤ ꯊꯕꯛꯁꯨ ꯑꯗꯨꯝ ꯇꯧꯕ ꯑꯗꯨꯒ ꯆꯥꯛ ꯊꯣꯡꯕ ꯑꯁꯤ ꯑꯩꯈꯣꯏꯒꯤ ꯂꯩꯔꯤꯕ ꯃꯅꯤꯄꯨꯔꯒꯤ ꯅꯨꯄꯤ ꯁꯔꯨꯛ ꯑꯥ ꯇꯪꯈꯥꯏꯗꯒꯤꯗꯤ ꯍꯦꯟꯅ ꯑꯩꯅ ꯍꯩꯔꯝꯃꯒꯅꯤꯅ ꯑꯩ ꯊꯥꯖꯖꯩ ꯑꯗꯨꯕꯨ ꯑꯥ ꯇꯟꯕꯅ ꯃꯔꯝ ꯑꯣꯏꯔꯒ ꯑꯥ ꯊꯣꯡꯗꯤ ꯊꯣꯡꯖꯗ꯭꯭ꯔꯤ ꯇꯣꯏꯅ ꯑꯥ ꯑꯗꯨꯝ ꯍꯥꯎꯅ ꯊꯨꯝꯅ ꯊꯣꯡꯕ ꯈꯣꯠꯄ ꯄꯗꯤ ꯑꯗꯨꯝ ꯉꯝꯖꯔꯤꯕꯅꯤ ꯑꯥ ꯑꯥ ꯃꯔꯨꯞ ꯃꯔꯨꯞ ꯑꯗꯨ ꯃꯔꯨꯞꯀꯤ ꯐꯤ ꯁꯥꯕꯒꯤ ꯃꯇꯥꯡꯁꯦ ꯁꯤꯗ ꯃꯔꯨꯞ ꯅꯣꯡꯃꯗꯒꯗꯤ ꯐꯥꯅꯦꯛ ꯀꯌꯥꯃꯨꯛꯇꯗꯤ ꯁꯥꯕ ꯉꯝꯃꯤ
ꯑꯥ ꯃꯔꯨꯞ ꯐꯝꯒꯦꯅ ꯐꯝꯕ ꯇꯥꯔꯒꯗꯤ ꯑꯩꯈꯣꯏ ꯅꯣꯡꯃꯗ ꯇꯁꯦꯡꯅ ꯑꯗꯨꯝ ꯍꯥꯏꯖꯒꯦ ꯊꯕꯛ ꯑꯇꯩ ꯑꯝꯇ ꯀꯥꯏꯊꯣꯛꯇꯕꯤꯗ ꯃꯁꯤꯒꯤ ꯊꯕꯛꯁꯦ ꯈꯛꯇꯪꯗ ꯃꯥꯏꯄꯨꯅꯅ ꯄꯨꯕ ꯉꯝꯒꯔꯒꯗꯤ ꯅꯣꯡꯃꯗ ꯌꯥꯝꯗ꯭ꯔꯕꯗ ꯍꯥꯏꯖꯦꯕ ꯇꯥꯔꯦ ꯌꯥꯝꯃꯕꯗꯗꯤ ꯍꯥꯏꯖꯔꯔꯣꯏꯒꯦ ꯌꯥꯝꯗ꯭ꯔꯕꯗ ꯑꯩꯈꯣꯏꯒꯤ ꯇꯔꯨꯛꯃꯛꯇꯤ ꯉꯝꯒꯅꯤ ꯌꯥ-ꯌꯥꯝꯃꯕꯗ ꯍꯥꯏꯖꯕ ꯇꯥꯔꯦ ꯌꯥꯝꯃꯕꯗ ꯇꯔꯨꯛꯃꯛꯇꯤ ꯉꯝꯒꯅꯤꯅ ꯈꯜꯂꯦ
ꯑꯥ ꯑꯗꯣ ꯃꯔꯨꯞꯀꯤ ꯃꯔꯨꯞꯅ ꯁꯨꯃꯥꯏꯅ ꯐꯅꯦꯛ ꯁꯥꯏ ꯈꯣꯠꯂꯦ ꯍꯥꯏꯕꯁꯦ ꯂꯩꯀꯥꯏꯒꯤ ꯃꯤꯒꯤꯗꯤ ꯑꯗꯨꯝ ꯈꯪꯉꯝꯒꯅꯤ ꯑꯗꯨ ꯂꯩꯀꯥꯏꯒꯤ ꯃꯤꯑꯣꯏꯁꯤꯡꯅ ꯍꯥꯏꯗꯤ ꯍꯣꯃꯣꯅꯤ ꯑꯗꯨꯅꯤ ꯑꯗꯥꯅꯤ ꯒꯥꯏꯅꯗꯤ ꯂꯛꯅꯕꯤꯕ ꯂꯩꯕ꯭ꯔꯥ ꯃꯔꯨꯞꯅ ꯀꯩꯒꯨꯝꯕ ꯃꯥꯏ ꯂꯪꯅꯔꯛ ꯇꯥꯔꯗꯤ ꯀꯔꯤ ꯀꯔꯤ ꯈꯨꯝꯒꯦꯅꯒꯗꯤ ꯈꯟꯕ ꯂꯩ ꯅꯠꯇ꯭ꯔ ꯀꯔꯤ ꯀꯔꯤ ꯈꯨꯝꯕ ꯌꯥꯎꯒꯔ꯭ꯦ
ꯎꯝ ꯑꯗꯨ ꯕꯨꯁꯤ ꯃꯔꯨꯞ ꯈꯨꯝꯗ꯭ꯔꯤ ꯑ ꯑꯗꯨꯃꯥꯏ ꯂꯛꯅꯕꯗꯤ ꯂꯩꯇꯦ ꯑꯩꯈꯣꯏꯒꯤꯗꯤ ꯑꯩ ꯏꯁꯥꯅ ꯏꯁꯥ ꯊꯥꯒꯠꯂꯦ ꯍꯥꯏꯒꯗ꯭ꯔꯥ ꯅ ꯍꯥꯏꯅꯤꯡꯉꯁꯨ ꯍꯥꯏꯖꯔꯣ ꯀꯩꯁꯨ ꯀꯥꯏꯗꯦ ꯑꯩꯈꯣꯏꯒꯤ ꯂꯩꯀꯥꯏꯒꯤ ꯑ ꯑꯉꯥꯡ ꯋꯥꯔꯛ ꯋꯥꯇꯦꯝꯕ ꯍꯥꯏ ꯇꯥꯔꯦ ꯑꯗꯨꯗ ꯑꯩꯒꯤ ꯑꯩꯒꯤ ꯃꯤꯡꯗꯤ ꯑꯗꯨꯝ ꯄꯜꯂꯅꯤ ꯑꯦ ꯃꯥꯏ ꯃꯆꯥꯗꯨꯗꯤ ꯊꯕꯛ ꯀꯟꯕꯅꯤ ꯐꯤ ꯁꯥꯔꯤꯕꯅꯤ ꯃꯥꯒꯤ ꯃꯇꯧ ꯇꯝꯃꯨ ꯍꯥꯏꯅꯕꯒꯨꯝꯕ ꯏꯆꯝ ꯆꯝꯅ ꯁꯤꯒꯨꯝꯕꯁꯤ ꯑꯗꯨꯝ ꯊꯣꯛꯑꯦ ꯑꯩꯅ ꯏꯀꯥꯏ ꯍꯪꯒꯣꯏꯅ ꯍꯥꯏꯔꯕꯗ ꯏꯁꯥ ꯊꯣꯛꯑꯦ ꯏꯀꯥꯏ ꯍꯪꯒꯣꯏꯅ ꯍꯥꯏꯔꯕꯗ ꯏꯁꯥ ꯊꯥꯒꯠꯄꯗꯤ ꯅꯠꯇꯦ ꯑꯗꯨꯒ ꯁꯤꯒꯨꯝꯕꯁꯦ ꯑꯗꯨꯝ ꯇꯣꯏꯅ ꯊꯣꯛꯄ ꯊꯧꯗꯣꯛꯅꯦ ꯀꯩꯁꯨ ꯈꯟꯗꯦ ꯁꯨꯃꯥꯢ ꯊꯣꯛꯑꯦ ꯍꯥꯏꯖꯕ ꯇꯥꯔꯦ
ꯑꯣ ꯃꯔꯨꯞꯀꯤꯁꯤ ꯅꯁꯥ ꯊꯥꯒꯠꯄ ꯕꯨꯗꯤ ꯅꯠꯆꯗꯦ ꯑꯗꯨꯕꯨ ꯀꯥꯆꯤꯟ ꯀꯣꯏꯌꯥꯗꯤ ꯁꯣꯏꯗꯅ ꯌꯧꯒꯅꯤꯕ ꯈꯟꯖꯩ ꯍꯥꯏꯗꯤ ꯉꯁꯥꯏꯒꯤ ꯄꯟꯕꯤꯔꯤꯁꯤ ꯊꯕꯛ ꯌꯥꯝ ꯐꯩ ꯇꯥꯛꯆꯕꯅꯤ ꯐꯩ ꯃꯔꯨꯞ ꯍꯣꯠꯅꯒꯗꯕꯅꯤ ꯐꯤꯁꯥ ꯂꯣꯟꯁꯥ ꯍꯥꯏꯕꯁꯤ ꯍꯣꯏ ꯅꯨꯐꯨ ꯍꯧꯖꯤꯛꯀꯥꯟꯗꯤ ꯅꯨꯄꯥꯁꯨ ꯂꯣꯏ ꯁꯥꯟꯅꯔꯕꯅꯤ ꯑꯗꯨꯒ ꯃꯔꯨꯞ ꯑꯩꯅ ꯑ ꯁꯨꯝ ꯃꯈꯥ ꯇꯥꯅ ꯄꯟꯖꯅꯤꯡꯉꯤꯁꯦ ꯃꯔꯨꯞ ꯀꯣ ꯃꯔꯨꯞꯅ ꯉꯁꯥꯏ ꯑꯩꯈꯣꯏꯒꯤ ꯑ ꯐꯅꯦꯛ ꯁꯥꯕ ꯅꯠꯇꯕ ꯑꯇꯣꯞꯄ ꯑꯩ ꯈꯨꯗꯩ ꯁꯥꯕ ꯑꯗꯒꯤ ꯃꯔꯨꯞ ꯀꯩꯔ ꯔꯥꯅꯤ ꯐꯤꯒꯗꯤ ꯁꯥꯕ ꯍꯩꯕ꯭ꯔꯥ ꯀꯃꯥꯏ ꯇꯧꯋꯤ ꯃꯔꯨꯞ
ꯍꯤꯡꯕꯗ ꯆꯪꯗꯕ ꯌꯥꯗ꯭ꯔꯕ ꯅꯨꯄꯥ ꯑꯃ ꯑꯣꯏꯕꯒꯤ ꯊꯕꯛ ꯊꯧꯔꯝꯗꯤ ꯇꯧꯏꯒꯨꯝꯕꯁꯨꯡ ꯑꯩ ꯏꯇꯥꯎ ꯃꯗꯨ ꯈꯤꯇꯪ ꯐꯖꯗꯦ ꯈꯤꯇꯪ ꯍꯥꯏꯗꯤ ꯄꯣꯛꯂꯛꯄꯗ ꯉꯥꯏꯔꯤꯕ ꯑꯉꯥꯥꯡ ꯃꯆꯥꯥꯒꯨꯝꯕꯅꯤ ꯍꯥꯏꯒꯅꯤ ꯐꯪꯖꯔꯦ
ꯑꯣ ꯃꯔꯨꯞ ꯑꯗꯨ ꯀꯩꯅꯣ ꯁꯨꯝꯗꯧꯕꯅꯤ ꯃꯔꯨꯞ ꯍꯌꯦꯡꯋꯥꯏ ꯃꯔꯨꯞꯀꯤ ꯍꯦ ꯂꯣꯏꯅꯕꯤꯗꯨꯅ ꯉꯥꯡꯕꯤ ꯆꯩꯕꯤꯗꯅꯕ ꯁꯦꯟ ꯅꯨꯡ ꯊꯣꯛꯇꯦ ꯈꯣꯠꯇꯦꯅ ꯐꯨꯕꯤ ꯆꯩꯕꯤꯗꯅ ꯃꯔꯨꯞ ꯔꯥꯅꯤ ꯐꯤꯁꯤ ꯌꯥꯔꯤꯉꯩ ꯇꯝꯁꯟ ꯅ ꯐꯩ ꯑꯥ ꯃꯔꯨꯞ ꯌꯥꯅꯤ ꯑꯩꯈꯣꯏ ꯃꯥꯗ ꯑꯗꯨꯝ ꯇꯥꯍꯟꯖꯒꯦ ꯃꯔꯨꯞꯀꯤ ꯑꯋꯥꯃꯟ ꯍꯥꯏꯗꯤ ꯑꯗꯨ ꯑꯗꯥ ꯑꯩꯈꯣꯏꯅ ꯇꯥꯛꯄꯤꯕꯒꯤ ꯂꯧꯖꯔꯣꯏ ꯅꯠꯇ꯭ꯔꯒꯗꯤ ꯃꯔꯨꯞ ꯍꯌꯦꯡ ꯑꯩꯈꯣꯏꯒꯤ ꯌꯥꯎꯑꯣꯡ ꯏꯂꯨꯒꯗꯕ ꯖꯒꯥ ꯑꯗꯨꯗ ꯒꯤꯔꯥꯅꯤ ꯐꯤꯒꯤ ꯑ ꯃ ꯃꯔꯨꯞꯀꯤ ꯑꯩꯈꯣꯏꯒꯤ ꯇꯅꯧꯔꯕ ꯈꯨꯠꯁꯥ ꯑꯗꯨꯅ ꯔꯥꯅꯤ ꯐꯤꯖꯤ ꯑꯩꯈꯣꯏ ꯈꯨꯠꯊꯦꯛꯀ ꯂꯣꯏꯅꯅ ꯁꯥꯔꯒ ꯑꯩꯈꯣꯏꯒꯤ ꯂꯣꯏꯅꯕꯤꯒꯤ ꯏꯃꯨꯡ ꯃꯅꯨꯡꯒꯤ ꯑꯍꯜ ꯂꯃꯟꯁꯤꯡꯗꯨꯅ ꯅꯨꯡꯁꯤꯅ ꯑꯩꯈꯣꯏ ꯂꯨꯅ ꯇꯧꯕꯤꯅꯕ ꯁꯦꯟ ꯊꯣꯛꯇ꯭ꯔꯒꯗꯤ ꯃꯔꯨꯞ ꯍꯨꯖꯤꯛꯇꯤ ꯌꯥꯎꯑꯣꯡ ꯏꯟꯕꯁꯤꯁꯨ ꯌꯥꯝ ꯂꯨꯔꯦ ꯍꯥꯏꯇꯥꯔꯦ ꯃꯔꯨꯞ ꯀꯣ ꯍꯥꯏ ꯐꯤꯁꯨ ꯐꯤꯖꯥꯝ ꯆꯥꯛ ꯊ ꯑꯗꯣ ꯃꯔꯨꯞꯇꯤ ꯏꯆꯤꯜ ꯏꯅꯥꯎꯖꯨ ꯑꯃꯇꯪꯅꯦꯅ ꯇꯥꯖꯩ ꯑꯗꯨ ꯀꯩꯁꯨ ꯀꯥꯏꯗꯦ ꯑꯃꯇꯪꯅ ꯑꯗꯨꯝ ꯏꯟꯅꯒꯗꯕꯅꯤ ꯑꯍꯨꯝ ꯃꯔꯤ ꯄꯣꯛꯄ ꯑꯖꯤ ꯄꯨꯂꯞ ꯂꯩꯁꯟꯒꯗꯕꯅꯤ ꯑꯗꯣ ꯍꯧꯀꯤ ꯏꯃꯥ ꯏꯃꯥ ꯕꯥꯖꯤ ꯌꯥꯝ ꯍꯔꯥꯎꯖꯔꯝꯅꯤ ꯈꯜꯂꯤ ꯋꯥꯏ ꯁꯪꯉꯝꯒꯅꯤ ꯈꯜꯂꯤ ꯍꯥꯏꯗꯤ ꯃꯔꯨꯞꯅ ꯑꯃꯥꯏ ꯌꯥꯎꯑꯣꯡ ꯏꯟꯗꯣꯔꯤ ꯇꯥꯕꯗ ꯋꯥꯔꯤꯖꯨ ꯁꯨꯝ ꯅꯨꯡꯉꯥꯏ ꯃꯔꯨ ꯑꯗꯨ ꯑ ꯐꯅꯦꯛ ꯁꯥꯕ ꯑꯇꯩ ꯑꯇꯩ ꯁꯥꯕ ꯇꯣꯛꯊꯣꯛꯒ ꯃꯔꯨꯞꯁꯤ ꯇꯣꯉꯥꯟꯕ ꯑꯇꯣꯞꯄ ꯊꯕꯛꯀꯗꯤ ꯌꯨꯝꯗ ꯀꯔꯤ ꯀꯔꯤ ꯑ ꯇꯧꯕꯤꯕ ꯂꯩꯒꯦ
ꯑꫭ ꯅꯨꯄꯥ ꯑꯝ ꯑꫭꯏꯕꯒꯤ ꯀꯣ ꯑꯩꯅ ꯍꯥꯏꯖꯔꯤꯖꯦ ꯂꯥꯟꯅꯗꯤ ꯂꯧꯕꯤꯒꯅꯨ ꯑꯩ ꯑꯗꯨꯝ ꯑꯁꯦꯡ ꯑꯁꯦꯡꯕ ꯍꯥꯏꯖꯒꯦ ꯀꯅꯥ ꯅꯠꯇꯦ ꯍꯥꯏꯅ ꯈꯟꯅ ꯍꯥꯏꯖꯕꯅꯤ ꯇꯥꯕꯤꯔꯤꯕ ꯕꯁꯤꯡꯗꯨꯁꯨ ꯑꯩ ꯅꫭꯜꯂꯨꯛꯅ ꯕꯛꯇꯤ ꯑꯝꯇꯪ ꯀꯠꯆꯔꯤ ꯑꯌꯥꯝꯕ ꯅꯨꯄꯥ ꯑꯃ ꯑꯣꯏꯕꯒꯤ ꯍꯩꯔꯦ ꯍꯥꯏꯗꯤ ꯃꯤ ꯑꯇꯣꯞ ꯑꯇꯣꯞꯄꯒꯤ ꯌꯧ ꯑꯗꯨꯃꯛ ꯌꯧ ꯌꯧꯗ꯭ꯔꯒꯁꯨ ꯑꯈꯣꯏꯒꯤ ꯅꯨꯄꯥ ꯑꯃ ꯑꯣꯏꯕꯒꯤ ꯍꯧꯕꯝ ꯊꯣꯛꯄ ꯑꯗꯨꯗꯤ ꯍꯩꯖꯔꯦ ꯐꯤꯖꯨ ꯐꯤꯖꯥꯝꯕ ꯀꯣꯂꯤꯛ ꯐꯦꯡꯕ ꯆꯥꯛ ꯏꯁꯤꯡ ꯊꯣꯡꯕ ꯑꯃꯗꯤ ꯑꯈꯣꯏꯒꯤ ꯃꯔꯨ ꯑꯣꯏꯅ ꯗꯨꯛ ꯊꯥꯕꯖꯤꯝꯗꯤ ꯑꯩ ꯐꯖꯅ ꯍꯩꯖꯔꯦ ꯃꯁꯤꯗ ꯑꯩ ꯄꯤ ꯑꯩꯆ ꯗꯤ ꯂꯣꯏꯔꯦ ꯍꯥꯏꯕꯕꯨ ꯌꯥꯖꯔꯦꯀꯣ ꯙꯨꯛ ꯊꯥꯕꯖꯤꯝꯗꯤ ꯑꯩꯗꯤ ꯌꯥꯝꯅ ꯍꯩꯅꯗꯕ ꯍꯤꯔꯝꯅꯤ ꯃꯁꯤꯝꯗꯤ ꯗꯨꯝ ꯊꯥꯖꯔꯦ ꯑꯗꯨꯒ ꯁꯨꯝ ꯌꯥꯔꯦ ꯑꯗꯨꯒ ꯑꯩ ꯍꯥꯏꯗꯤ ꯇꯥꯕꯤꯔꯤꯕꯁꯤꯡꯅ ꯁꯤꯒꯨꯝꯕ ꯃꯔꯝ ꯃꯣꯛꯄ ꯄꯥꯝꯕꯤꯔꯒꯁꯨ ꯑꯗꯨꯝ ꯀꯩꯅꫭ ꯄꯥꯎ‌ ꯐꯥꯎꯕꯤꯔꯧ ꯅꯝꯕꯔꯖꯩ ꯗꯨꯝ ꯋꯥꯆꯞꯇ ꯑꯗꯨꯝ ꯊꯥꯕꯤꯔꯛꯑꯣ ꯁꯨꯃꯥꯏ ꯁꯨꯃꯥꯏꯅ ꯇꯧꯗꯅ ꯁꯨꯃꯥꯏꯅ ꯇꯧꯔꯦ ꯍꯥꯏꯔꯒ ꯑꯗꯨꯝ ꯑꯩ ꯑꯗꯨꯝ ꯑꯥ ꯑꯗꯨ ꯃꯔꯨꯞꯇꯤ ꯀꯔꯤ ꯍꯥꯏꯗꯤ ꯄꯥꯟꯒꯗ꯭ꯔ ꯅꯨꯄꯥ ꯑꯃ ꯑꯣꯏꯕꯒꯤ ꯍꯩꯇ꯭ꯔꯕ ꯌꯥꯗ꯭ꯔꯕ ꯀꯔꯤ ꯀꯔꯤ
ꯑ ꯍꯩꯕ ꯌꯥꯕ ꯂꯣꯏ ꯍꯩꯔꯦ ꯃꯔꯨꯞ ꯀꯩꯅꯣꯅꯦ ꯊꯕꯛꯁꯤ ꯅꯨꯄꯥꯏꯖꯨꯗꯨꯝ ꯇꯧꯖꯔꯤ ꯑꯗꯨ ꯃꯔꯨꯞ ꯋꯥꯔꯤꯁꯨ ꯁꯨꯝ ꯐꯥꯒꯤ ꯖꫭꯒꯥꯏꯁꯨ ꯅꯨꯡꯉꯥꯏꯔꯤ ꯑꯗꯨ ꯃꯔꯨꯞꯇ ꯑꯩꯅ ꯍꯥꯏꯅꯤꯡꯕ ꯄꯥꯎꯔꯧ ꯃꯆꯥ ꯑꯝ ꯇꯪꯗꯤ ꯂꯩ ꯃꯔꯨꯞꯀꫭ
ꯍꯥꯏꯕꯤꯌꯨ
ꯉꯁꯥꯏꯒꯤ ꯉꯥꯡꯅꯔꯤꯕ ꯁꯛꯅꯩ ꯃꯌꯥꯝꯁꯦ ꯐꯥꯒꯤ ꯖꯨꯒꯥꯏꯖꯨ ꯑꯣꯏ ꯑꯗꯨꯒ ꯃꯁꯤ ꯑꯁꯦꯡꯕꯁꯨ ꯑꯣꯏꯔꯤꯕꯅꯤ ꯃꯁꯤ ꯑꯩꯈꯣꯏꯅ ꯍꯥꯏꯗꯤ ꯃꯁꯤ ꯅꯨꯄꯥꯒꯤ ꯁꯤꯟꯅꯤ ꯅꯨꯄꯤꯒꯤ ꯁꯤꯟꯅꯤꯅ ꯁꯨꯝ ꯈꯥꯏꯗꯣꯛꯑꯒ ꯊꯝꯕꯩ ꯃꯇꯝꯗꫭ ꯅꯛꯁꯜꯂꯛꯇ꯭ꯔꯦ ꯅꯨꯄꯥ ꯀꯌꯥ ꯑꯃꯁꯨ ꯔꯥꯅꯤ ꯐꯤ ꯁꯥꯟꯅꯔꯤ ꯃꯔꯨꯄ ꯀꯣ ꯐꯥꯒꯤ ꯖꯨꯒꯥꯏꯒꯤ ꯅꯥꯀꯟ ꯊꯝꯈ꯭ꯔꯒ ꯑꯗꫭ ꯅꯨꯄꯥ ꯑꯁꯤ ꯆꯥꯝꯃꯒꯤ ꯃ ꯄꯨꯅꯦꯅ ꯍꯥꯏꯔꯤꯕ ꯁꯤ ꯃꯇꯥꯡꯁꯦ ꯃꯔꯨꯞ ꯅꯨꯄꯥꯁꯤ ꯆꯥꯝꯃ ꯁꯤꯟ ꯆꯥꯝꯃ ꯍꯩꯒꯗꯕꯅꯤ ꯍꯥꯏꯕꯅꯤ ꯈꯣꯏ ꯅꯨꯄꯤ ꯆꯥꯝꯃ ꯀꯣꯏꯌꯨ ꯅꯨꯄꯤ ꯆꯥꯝꯃ ꯂꯧ ꯍꯥꯏꯕ ꯅꯠꯇꯦ ꯑꯈꯣꯏ ꯊꯕꯛ ꯆꯥꯝꯃ ꯍꯩꯌꯨ ꯅꯨꯄꯥ ꯑꯃ ꯑꯣꯏꯇꯥꯔꯒꯁꯨ ꯅꯨꯄꯥ ꯑꯃ ꯑꯣꯏꯇꯥꯔꯒꯁꯨ ꯅꯠꯇꯦ ꯅꯨꯄꯥ ꯑꯃ ꯑꯣꯏꯇꯥꯥꯔꯒꯗꯤ ꯊꯕꯛꯁꯤ ꯃꯈꯜ ꯆꯥꯝꯃ ꯆꯥꯝꯃ ꯍꯦꯟꯅ ꯍꯩꯒꯗꯕꯅꯤ ꯁꯤꯅꯤ ꯍꯥꯏꯖꯦ ꯃꯔꯨꯞ ꯁꯤꯒꯤ ꯄꯥꯎꯔꯧ ꯄꯧꯇꯥꯛ ꯁꯤꯝꯇꯪ ꯊꯝꯖꯔꯝꯒꯦ ꯑꯈꯣꯏ ꯂꯥꯟꯅ ꯂꯝꯖꯤꯡꯒꯤꯗꯅꯕꯅꯤ ꯆꯥꯝꯃꯒꯤ ꯃꯄꯨꯅꯦ ꯍꯥꯏꯕꯁꯤꯗ ꯑꯈꯣꯏꯒꯤ ꯅꯨꯄꯤ ꯃꯌꯥꯝ ꯀꯣꯏꯕ ꯅꯨꯄꯤ ꯃꯌꯥꯝ ꯂꯧꯕꯒꯤ ꯃꯄꯨ ꯑꯣꯏꯅ ꯑꯣꯏꯅꯒꯤꯕ ꯍꯥꯏꯇꯥꯔꯦ ꯃꯌꯥꯝ ꯈꯟꯅꯒꯤꯕ ꯍꯥꯏꯇꯥꯔꯦ ꯆꯥꯝꯃꯒꯤ ꯃꯄꯨꯅ ꯍꯥꯏꯁꯦ ꯑꯩꯁꯤ ꯁꯤꯟ ꯆꯥꯝꯃ ꯍꯩꯔꯤꯕ ꯃꯤꯁꯛ ꯑꯃꯅꯤ ꯍꯥꯏ
ꯁꯨꯝꯃꯥꯏ ꯊꯝꯖꯅꯤꯡꯉꯤ ꯃꯔꯨꯞ ꯁꯤꯒꯤ ꯃꯇꯥꯡꯁꯤ ꯌꯥꯕꯤꯅꯤꯡꯕ꯭ꯔ ꯀꯃꯥꯏ ꯇꯧꯋꯤ ꯃꯔꯨꯞ ꯂꯣꯏꯁꯜꯂꯛ
ꯌꯥꯏ ꯃꯗꯨꯒꯤ ꯄꯣꯠꯇꯣ ꯑꯩꯈꯣꯏꯒꯤ ꯍꯧꯖꯤꯛꯀꯤ ꯃꯔꯨꯞꯅ ꯂꯧꯅꯔꯦ ꯍꯥꯏꯗꯤ ꯅꯨꯄꯤ ꯃꯌꯥꯝ ꯂꯣꯜꯂꯒꯗꯤ ꯅꯨꯄꯥ ꯄꯥꯏꯕ ꯑꯃꯁꯨ ꯂꯥꯛꯏ ꯑꯗꯨ ꯀꯥ‌ ꯍꯦꯟꯅ ꯌꯥꯅꯤꯡꯗ꯭ꯔꯦ ꯑꯗꯣ ꯃꯃꯥꯡꯗꯁꯨ ꯅꯨꯄꯤ ꯀꯌꯥ ꯑꯃꯅ ꯃꯈꯣꯏ ꯃꯈꯣꯏꯒꯤ ꯄꯨꯟꯁꯤꯒꯤ ꯑꯣꯏꯕ ꯍꯥꯏꯗꯤ ꯃꯈꯣꯏꯁꯤ ꯑꯥ ꯀꯔꯤ ꯄ꯭ꯔꯗꯛ ꯄꯨꯊꯣꯛꯅꯕꯒꯤꯗꯃꯛꯇ ꯊꯝꯕ ꯃꯦꯆꯤꯟ ꯑꯃ ꯑꯣꯏꯅ ꯎꯕꯤꯕꯒꯤ ꯄꯦꯟꯗ ꯄꯦꯟꯗꯕ ꯀꯌꯥ ꯑꯃ ꯑꯩꯅ ꯀꯔꯦꯛꯁꯟ ꯇꯧꯕꯗ ꯊꯦꯡꯅꯖꯈ꯭ꯔꯦ ꯑꯩꯈꯣꯏꯒꯤꯁꯤꯁꯨ ꯑꯗꯨꯝ ꯀꯩꯁꯨ ꯀꯥꯏꯗꯦ ꯑꯁꯨꯃꯥꯏꯅ ꯊꯧꯖꯒꯦ ꯃꯔꯨꯞ
ꯌꯥꯝ ꯅꯨꯡꯉꯥꯏꯖꯩ ꯃꯔꯨꯞ ꯁꯨꯃꯥꯏꯅ ꯐꯥꯒꯤ ꯖꯨꯒꯥꯢ ꯉꯥꯏꯍꯥꯛ ꯇꯧꯗꯅ ꯋꯥꯔꯤ ꯋꯥꯇꯥꯏ ꯁꯨꯝ ꯁꯥꯟꯅꯕꯁꯨ ꯅꯨꯡꯉꯥꯏ ꯑꯗꯨ ꯊꯕꯛꯁꯨ ꯂꯣꯏ ꯍꯩꯖꯤꯟꯒꯗꯧꯅꯤ ꯃꯔꯨꯞ ꯑꯗꯨ ꯑꯇꯣꯞ ꯑꯇꯣꯞꯄ ꯊꯕꯛꯁꯤꯡꯁꯨ ꯑꯗꯨꯝ ꯌꯦꯡꯁꯤꯟꯕꯤꯌꯨ ꯍꯩꯖꯤꯟꯕꯗ ꯀꯥꯟꯅꯗꯕ ꯂꯩꯇꯦ ꯐꯠꯇꯕꯗꯤ ꯍꯩꯖꯤꯟꯗꯕꯅ ꯐꯩ ꯑꯐꯕ ꯁꯦꯟꯅꯣꯡ ꯊꯣꯛꯄ ꯑꯗꯨꯒ ꯃꯤꯉꯣꯟꯗ ꯀꯥꯏꯔꯣꯏꯗꯕ ꯑꯣꯏꯇꯥꯔꯒꯗꯤ ꯑꯗꯨꯝ ꯍꯩꯖꯟꯕꯗ ꯀꯥꯟꯅꯩ ꯐꯔꯦ ꯃꯔꯨꯞ ꯉꯁꯤꯒꯤꯗꯤ ꯊꯝꯖꯔꯒꯦ ꯃꯇꯨꯡꯗꯁꯨ ꯋꯥꯔꯤ ꯋꯥꯇꯥꯏ ꯑꯗꯨꯝ ꯇꯧꯁꯤ ꯃꯔꯨꯞ
ꯀꯩꯁꯨ ꯀꯥꯢꯗꯦ ꯃꯔꯨꯞ
ꯁꯨꯃꯥꯏ